ꯍꯂꯣ ꯇꯥꯕꯔꯣ
ꯇꯥꯏꯌꯦ
ꯆꯥꯛ ꯆꯥꯔꯕ
ꯆꯥꯔꯦ ꯅꯪꯗꯤ
ꯆꯥꯔꯦ ꯀꯩ ꯃꯊꯦꯜꯅꯣ
ꯑꯩ ꯎꯇꯤ ꯆꯥꯏ ꯅꯪꯗꯤ
ꯅꯨꯡꯊꯤꯟꯗꯕꯨ ꯎꯇꯤ ꯆꯥꯟꯅꯕ꯭ꯔꯣ
ꯑꯌꯨꯛꯇ ꯊꯣꯡꯕꯤꯕꯗꯨ ꯌꯥꯝꯃꯟꯕꯒꯤ ꯍꯧꯖꯤꯛ ꯍꯧꯖꯤꯛꯐꯥꯎ ꯅꯨꯡꯗꯥꯡꯐꯥꯎ ꯆꯥꯔꯤꯅꯤ ꯀꯩꯅꯣ
ꯍ
ꯑꯦꯁ
ꯀꯩꯗꯧꯔꯤꯅꯣ ꯑꯩꯗꯤ ꯃꯄꯥꯟꯗ ꯂꯦꯞꯄꯒ ꯂꯩ ꯀꯥꯡ ꯃꯌꯥꯝꯅ ꯂꯣꯏꯔꯦ ꯌꯥꯗ꯭ꯔꯦ
ꯎꯝ ꯄꯨꯡ ꯀꯌꯥ ꯇꯨꯝꯗꯣꯏꯅꯣ ꯅꯪꯕꯣ
ꯄꯨꯡ ꯇꯔꯥ ꯇꯥꯗ꯭ꯔꯤꯉꯩꯗ ꯇꯨꯡꯒꯅꯤꯗ
ꯑ ꯑꯣ
ꯂꯩꯕ ꯅꯨꯡꯉꯥꯏꯕ꯭ꯔꯥ ꯅꯣꯏ ꯅꯣꯏ ꯂꯩꯐꯝꯗꯣ
ꯑꯗꯨꯝ ꯅꯨꯡꯉꯥꯏꯗ
ꯌꯨꯝ ꯆꯠꯅꯤꯡꯗ꯭ꯔꯣ
ꯆꯠꯄꯨꯗꯤ ꯆꯠꯅꯤꯡꯉꯦ ꯑꯗꯨꯕꯨ ꯑꯁ ꯈꯪꯗꯦꯗ
ꯎꯄꯥꯥꯏ ꯂꯩꯇ꯭ꯔꯕ
ꯅꯠꯇꯦꯗ ꯁꯤ ꯁ꯭ꯀꯨꯜꯁꯨ ꯀꯥꯔꯤꯕꯅꯤꯅꯀꯣ ꯀꯣꯂꯦꯁ ꯁꯨ
ꯂꯥꯏꯔꯤꯛ ꯂꯥꯏꯔꯤꯛꯇꯤ ꯄꯥꯔꯤꯕ꯭ꯔꯣ
ꯄꯥꯗꯦꯗ ꯀꯗꯥꯢꯗꯒꯤ
ꯀꯩꯒꯤ ꯄꯥꯗꯕ ꯂꯥꯢꯔꯤꯛ ꯀꯟꯅ ꯄꯥꯎꯅꯦ
ꯄꯥꯅꯤꯡꯗ ꯐꯥꯎꯗꯦ
ꯀꯥꯟ ꯆꯤꯛꯑꯦ ꯁꯤꯔꯦ
ꯀꯗꯥꯏ ꯆꯠꯄ꯭ꯔꯥ ꯉꯁꯤ
ꯉꯁꯤ ꯌꯨꯝꯗ ꯂꯩꯗ ꯅꯪꯗꯤ ꯀꯗꯥꯏ ꯆꯠꯀꯦ
ꯑꯩꯔꯣ ꯌꯨꯝꯗ ꯂꯦꯛꯂꯒ ꯂꯩꯅꯦ ꯌꯥꯝ ꯌꯨꯝꯗꯀꯣ ꯑꯉꯥꯡ ꯄꯝꯃꯒꯀꯣ ꯂꯩꯔꯤ ꯑꯩꯗꯤ ꯊꯕꯛ ꯉꯥꯛꯇꯅꯤ ꯑꯩꯗꯤ ꯂꯦꯡ- ꯂꯦꯡ ꯈꯣꯠꯂꯒ ꯇꯧꯔꯤꯌꯦ
ꯅꯣꯏ ꯑꯉꯥꯡꯔꯣ
ꯍꯣꯏꯅꯦ ꯑꯩꯈꯣꯏ ꯑꯉꯥꯡꯅꯤꯅꯦ
ꯅꯆꯥꯔꯣ ꯍꯥꯏꯔꯤꯁꯦ
ꯏꯆꯥꯅꯨꯄꯥ ꯏꯆꯥꯅꯨꯄꯥ ꯃꯁꯛ ꯐꯖꯕ ꯄꯣꯛꯑꯒ ꯄꯣꯛꯄꯤꯔꯦ ꯏꯆꯦꯒꯤ ꯃꯆꯥꯅꯤꯗ
ꯑꯣ ꯑꯩꯗꯤ ꯅꯪ ꯃꯧ ꯃꯥꯥꯜꯂꯨꯔꯦ
ꯑꯩꯒꯤ ꯃꯥꯜꯂꯦꯕ
ꯑꯥꯎ ꯅꯪ ꯈꯣꯟꯖꯦꯜ ꯇꯥꯕꯗꯣ ꯃꯧꯒꯤ ꯃꯥꯜꯂꯦꯕ
ꯄꯤꯒꯅꯤꯗ ꯑꯩꯁꯨ ꯄꯣꯛꯄꯤꯒꯅꯤꯗ ꯀꯩꯝꯇ ꯅꯨꯡꯊꯥ ꯁꯥ ꯎꯝ ꯅꯨꯡꯁꯥ ꯁꯥꯅꯨ ꯅꯪ ꯅꯪ ꯄꯝꯕ ꯍꯩꯒꯗ꯭ꯔꯥ ꯑꯉꯥꯡ ꯑꯩ ꯄꯥꯝꯃꯒ ꯂꯥꯛꯀꯦ
ꯂꯥꯛꯄꯨ ꯂꯥꯛꯑꯣꯅꯦ ꯉꯥꯏꯔ ꯂꯩꯒꯦꯅꯦ ꯀꯩꯅꯣ
ꯍꯣꯏꯅꯦ ꯐꯔꯦꯅꯦ ꯑꯩ ꯑꯉꯥꯡ ꯄꯝꯃꯒ ꯂꯥꯛꯑꯀꯥꯟꯗ ꯅꯪ ꯂꯧꯕ ꯍꯩꯇ꯭ꯔꯗꯤ ꯕꯤꯔꯥ ꯀꯥꯅꯤ
ꯍꯩ ꯍꯩꯗ꯭ꯔꯁꯨ ꯅꯪ ꯇꯝꯕꯤꯗꯧꯔꯤꯅꯦ ꯀꯩꯅꯣ
ꯑꯌꯨꯛ ꯒꯨꯝ ꯑꯌꯨꯛꯇ ꯋꯥ ꯀꯤꯡ ꯆꯠꯀꯦ ꯍꯥꯏꯕꯗꯨ ꯍꯥꯏꯕ ꯅꯠꯇ꯭ꯔꯣ ꯅꯪ ꯍꯧꯖꯤꯛ ꯐꯥꯎ ꯆꯠꯇ꯭ꯔꯤꯕꯣ
ꯎꯝ ꯑꯁ ꯑꯗꯣ ꯄ꯭ꯂꯥꯟꯗꯣ ꯀꯦꯟꯁꯦꯜ ꯇꯧꯔꯦꯗ
ꯑꯌꯨꯛꯇ ꯑꯌꯨꯛꯇ ꯋꯥꯀꯤꯡ ꯆꯠꯅꯤ ꯆꯠꯂꯒ ꯑꯩ ꯉꯟꯇꯥ ꯂꯥꯛꯑꯒ ꯆꯥꯛꯀ ꯊꯣꯡꯕꯤꯒꯦ ꯀꯥꯏ ꯍꯥꯏꯔꯒ ꯀꯔꯤꯗꯧꯔꯦ ꯇꯥꯕꯐꯥꯎ ꯐꯪꯗ꯭ꯔꯤꯁꯦ ꯍꯧꯖꯤꯛꯐꯥꯎ
ꯌꯥꯗ꯭ꯔꯦꯅꯦ ꯍꯟꯗꯛ ꯐꯨꯠꯕꯣꯜ ꯌꯦꯡꯤꯉꯩꯗ ꯇꯨꯝꯕꯒ ꯌꯥꯗ꯭ꯔꯦ ꯕꯣꯜꯗ ꯕꯣꯜꯒꯤ ꯋꯥꯈꯜꯗ ꯂꯩꯔꯦ
ꯑꯦꯁ ꯅꯪ ꯕꯣꯜ ꯁꯟꯅꯕꯗꯤ ꯍꯩꯕ꯭ꯔꯣ
ꯁꯥꯟꯅꯕ ꯍꯩꯇ꯭ꯔꯁꯨ ꯌꯦꯡꯕ ꯍꯩꯅꯦ ꯀꯩꯅꯣ
ꯑꯦ ꯁꯥꯟꯅꯕ ꯍꯩꯇꯔꯗꯤ ꯀꯃꯥꯏꯅ ꯌꯦꯡꯕ ꯍꯩꯕ꯭ꯔꯥ
ꯑꯗꯨ ꯁꯥꯟꯅꯕꯗꯤ ꯍꯩꯇ꯭ꯔꯁꯨ ꯌꯦꯡꯕꯗꯤ ꯑꯗꯨꯝ ꯅꯪꯁꯨ ꯍꯩꯔꯝꯅꯤꯅ ꯀꯩꯅꯣ
ꯑꯗꯣ ꯅꯪ-ꯑ-ꯅꯪꯅ ꯁꯞꯄꯣꯔꯠ ꯇꯧꯕꯁꯤꯡꯗꯣ ꯂꯣꯏꯗꯤ ꯉꯝꯕ꯭ꯔꯣ
ꯉꯝꯃꯦ ꯀꯩꯅꯣ ꯑꯣ ꯍꯧꯖꯤꯛ ꯐꯥꯎꯗꯤ ꯇꯣꯞꯇ ꯂꯩꯌꯦ
ꯐꯔꯦꯅꯦ ꯑꯗꯨ ꯁꯟꯅꯗꯤ ꯁꯅꯈ꯭ꯔꯕ ꯋꯥꯟꯁ ꯨꯀꯨꯝꯕ ꯅꯣꯏ ꯏꯁꯄꯣꯔꯠ ꯏꯁ꯭ꯀꯨꯜ- ꯏꯁ꯭ꯀꯨꯜꯒꯨꯝꯕ ꯏꯁꯄꯣꯔꯠ ꯒꯨꯝꯕꯗ ꯅꯪ ꯁꯥꯟꯅꯈ꯭ꯔꯕꯣ
ꯑꯣ ꯏꯁ꯭ꯀꯨꯜꯗꯗꯤ ꯚꯣꯂꯤꯕꯣꯜꯒꯨꯝꯕ ꯑꯗꯨꯝ ꯁꯥꯟꯅꯩꯗ ꯑꯇꯣꯞꯄ ꯐꯨꯠꯕꯣꯜꯒꯨꯝꯕꯗꯤ ꯌꯥꯝ ꯄꯥꯛ ꯁꯥꯟꯅꯗꯦ ꯕꯥꯁꯀꯦꯠꯕꯣꯜꯒꯨꯝꯕ
ꯕꯥꯁꯀꯦꯠꯕꯣꯜꯅ ꯅꯨꯡꯉꯥꯏꯕ꯭ꯔꯥ ꯑꯗꯨꯒ ꯑ ꯀꯔꯤ ꯐꯨꯠꯕꯣꯜꯅ ꯅꯨꯡꯉꯥꯏꯕ꯭ꯔꯣ
ꯑꯩꯗꯃꯛꯇꯤ ꯕꯥꯁꯀꯦꯠ ꯕꯣꯜꯅ ꯅꯨꯡꯉꯥꯏꯗ ꯅꯪꯗꯤ ꯕꯤꯂꯤꯕꯣꯜꯒꯨꯝꯕ ꯁꯥꯟꯅ ꯍꯩꯇꯔꫭ
ꯍꯩꯇꯦ ꯍꯥꯏ ꯏꯁ꯭ꯀꯨꯜ ꯍꯥꯏ ꯏꯁ꯭ꯀꯨꯜ ꯀꯥꯔꯤꯉꯩꯗꯗꯤ ꯁꯅꯥ-ꯅ ꯑ -ꯏꯁꯄꯣꯔꯠ ꯂꯩꯔꯀꯥꯟꯗ ꯑꯃꯔꯒꯨꯝꯕꯗꯤ ꯁꯥꯟꯅꯔꯦ꯫ ꯑꯗꯨ ꯍꯩꯇꯦ ꯍꯗꯤ ꯑꯗꯨꯒ ꯖꯁꯅ ꯑꯗꯨꯝ ꯕ꯭ꯔꯦꯛꯗ ꯑꯗꯨꯒ ꯂꯥꯎꯔꯤꯅꯤꯅꯦ
ꯑꯗꯨ ꯍꯣꯏ ꯅꯪ ꯅꯨꯄꯤꯁꯤꯡꯗꯤ ꯕꯥꯁꯀꯦꯠꯕꯣꯜ ꯑꯗꯨꯝ ꯍꯩꯇꯥꯔꯦ
ꯑ ꯑꯩꯗꯤ ꯍꯥꯏꯗꯤ ꯀꯩꯅꯣ ꯐꯨꯠꯕꯣꯜ ꯐꯨꯠꯕꯣꯜ ꯀꯨꯝꯕꯗ ꯌꯦꯡꯕ ꯅꯨꯡꯉꯥꯏꯕ ꯈꯪꯕ꯭ꯔꯥ ꯌꯦꯡꯕꯗꯤ ꯄꯥꯝꯃꯤꯕ ꯃꯤꯅ ꯁꯥꯟꯅꯕꯗꯣ ꯑꯗ ꯍꯩꯇꯦ ꯍꯩꯇꯦ ꯑꯗ ꯔꯨꯁꯨ ꯈꯪꯗꯦ ꯍꯥꯏꯗꯤꯅ ꯆꯪꯉꯦ ꯒꯍ ꯆꯪꯉꯗꯤ ꯆꯪꯉꯦ ꯅꯠꯇ꯭ꯔꯒ ꯍꯦꯟꯕꯣꯜꯒꯨꯝꯕꯗꯤ ꯈꯪꯉꯤꯀꯣ ꯑꯗꯨꯒ ꯑꯗꯨꯃ ꯑ ꯍꯧꯖꯤꯛ ꯀꯣꯟꯅꯔꯛꯀꯤꯅꯦ ꯑꯗꯨꯒꯨꯝꯕꯗꯣ ꯃꯌꯥꯏꯔꯒ ꯍꯧꯕꯗ ꯑꯗꯨ ꯀꯝꯗ ꯈꯪꯗꯤ
ꯅꯪꯁꯦ
ꯅꯃꯗꯤ ꯉꯃꯦ
ꯁꯞꯄꯣꯔꯠꯇꯤ ꯐꯨꯜꯅꯤꯅꯦ ꯇꯧꯔꯤꯁꯦ
ꯑ ꯐꯨꯜ ꯁꯞꯄꯣꯔꯠꯅꯤ ꯌꯦꯡꯕꯗꯤ ꯍ ꯌꯦꯡꯕꯗꯤ ꯑꯗꯨꯝ ꯉꯃꯗꯤ ꯉꯝꯃꯦ ꯑꯗꯨꯕꯨ ꯔꯨꯜꯁ ꯈꯪꯗꯕ ꯋꯥꯔꯦ
ꯏꯟꯇꯔꯦꯁ ꯂꯩꯇ꯭ꯔꯣ ꯑꯗꯨꯅ
ꯑꯗꯨꯅ ꯕꯣꯂꯤꯒꯨꯝꯕꯁꯨꯀꯣ ꯕꯨꯂꯤꯗꯤ ꯑꯗꯨꯝ ꯌꯦꯡꯕ ꯍꯩꯌꯦ ꯑꯗꯨ ꯁꯥꯟꯅꯕꯗꯤ ꯍꯩꯇꯦ ꯀ꯭ꯔꯤꯀꯦ ꯀ꯭ꯔꯤꯀꯦꯠꯁꯨ ꯌꯦꯡꯕ ꯍꯩꯇꯦꯗꯏꯗꯤ
ꯀ꯭ꯔꯤꯛꯀꯦꯠꯇꯤ ꯂꯥꯏꯑꯗ
ꯀꯃꯥꯏ ꯁꯥꯟꯅꯕ꯭ꯔꯣ ꯔꯨꯜꯁ ꯈꯪꯗꯦ ꯑꯩꯗꯤ ꯑꯝꯇ ꯀꯔꯤ ꯑꯣ ꯀꯦꯆꯦ ꯑꯃꯛ ꯐꯥꯎ ꯌꯦꯡꯕꯤꯗ꯭ꯔꯤꯌꯦ
ꯀꯤꯀꯦꯠ ꯑꯗꯨꯝ ꯌꯥꯝꯃꯦ ꯑꯗ ꯀꯛꯀꯦꯠꯁꯨ ꯁꯤꯡꯅꯦ ꯁꯨꯈꯥꯡ ꯉꯪꯉꯣꯏ ꯑꯩ ꯑꯩ ꯐꯥꯎ ꯈꯪꯕ ꯌꯥꯝ ꯄꯥꯛ ꯀꯨꯏꯗ꯭ꯔꯤꯕꯔꯤꯕ
ꯎꯝ ꯏꯁꯄꯣꯔꯠꯇ ꯏꯟꯇꯔꯦꯁ ꯌꯥꯎꯕ꯭ꯔꯥꯅ
ꯏꯟꯇꯔꯦꯁ ꯂꯩꯌꯦ ꯑꯗꯨ ꯍꯩꯗꯤ ꯍꯩꯇꯦ
ꯁꯤꯗꯤ ꯅꯪꯒꯤ ꯏꯟꯇꯔꯦꯁꯇ ꯌꯦꯡꯕ ꯌꯦꯡꯕꯒꯤ ꯏꯟꯇꯔꯦꯁꯅꯦꯕ ꯁꯥꯟꯅꯕꯒꯤ ꯏꯟꯇꯔꯦꯁ ꯅꯠꯗꯦꯕ
ꯑꯩꯅ ꯍꯥꯏꯔꯤꯁꯦ ꯐꯣꯟ ꯄꯥꯏꯔꯤꯕ ꯑꯁꯤꯅꯤ
ꯎꯝ ꯍꯗꯤ ꯂꯣꯏꯅ ꯈꯪꯉꯝꯃꯅꯤꯕ ꯃꯦꯞꯄꯪ ꯂꯣꯏꯅ ꯈꯪꯉꯝꯃꯅꯤꯕꯀꯣ
ꯐꯣꯟꯗꯤ ꯑꯗꯨꯝ ꯇꯣꯔꯅꯥꯃꯦꯟꯒꯨꯝꯕ ꯂꯩꯔꯗꯤ ꯑꯗꯨꯝ ꯆꯦꯜꯂꯣꯏꯍꯦ ꯑꯩꯕꯨ ꯑꯗꯨꯝ ꯉꯝꯕꯤꯅꯤ
ꯑꯩ ꯐꯣꯟ ꯌꯥꯗꯕ ꯌꯥꯗꯕꯒꯨꯝꯕꯗꯤ ꯁꯦꯝꯕ ꯍꯩꯕ꯭ꯔꯥ ꯑꯗꯨꯗꯤ
ꯑꯗꯨꯒꯨꯝꯕꯗꯤ ꯍꯩꯇꯦꯍꯦ ꯑꯗꯨ ꯐꯣꯟ ꯌꯥ ꯃꯅꯨ ꯃꯅꯨꯡꯒꯤ ꯄꯥꯔꯇꯤ ꯁꯦꯝꯕ ꯍꯩꯇꯦ ꯑꯗꯨꯕꯨ ꯃꯣꯏ ꯗꯤꯁꯄ꯭ꯂꯦꯗ ꯌꯥꯗꯕ ꯑꯗꯨꯒꯨꯝꯕꯗꯤ ꯑꯅ ꯑꯗꯨꯒꯨꯝꯕ ꯅꯠꯇꯕ ꯂꯩꯗꯅ ꯐꯣꯟꯒꯤ ꯑꯁꯤ ꯌꯥꯗ꯭ꯔꯦ ꯁꯦꯠꯇꯤꯡ ꯑꯁꯤ ꯇꯧꯕꯤꯌꯣ ꯑꯗꯨꯒꯨꯝꯕꯗꯤ ꯍꯥꯏꯌꯦꯗ ꯑꯗꯨꯝ ꯐꯥꯎꯅꯌꯦꯗ
ꯆꯁ
ꯎꯝ ꯑꯁ ꯆꯠꯅꯤꯡ ꯆꯠ ꯈꯪꯗꯦꯗ ꯌꯨꯝꯗꯁꯨ ꯌꯨꯝꯗ ꯂꯩꯔꯤꯁꯨ ꯑꯦ ꯏꯃꯥꯟꯅꯕ ꯃꯔꯨꯞ ꯂꯩꯇꯕꯅꯤꯅꯀꯣ ꯌꯥꯝꯄꯥꯛ ꯂꯩꯇꯕꯅꯤꯅ ꯈꯪꯗꯦꯗ ꯑꯉꯥꯡ ꯑꯣꯏꯔꯤꯉꯩꯗꯒꯤ ꯁꯤꯗ ꯑꯗꯨꯝ ꯂꯩꯔꯕꯅꯤꯅꯀꯣ
ꯑꯗꯨꯗꯤ ꯑꯩꯒꯤ ꯈꯨꯟꯗꯒꯤ ꯑꯥꯒꯤ ꯈꯨꯟ ꯍꯦꯅꯥ ꯑꯁꯤꯗꯒꯤ ꯑꯁꯤꯗ ꯂꯩꯕ ꯅꯨꯡꯉꯥꯏꯕ ꯃꯥꯜꯂꯦꯀꯣ ꯅꯪꯒꯤꯁꯦ꯫
ꯎꯝ ꯎꯝ ꯑꯩꯗꯤ ꯑꯁꯤꯗꯒꯤ ‌ ꯑꯗꯨꯝ ꯂꯧꯔꯒ ꯂꯩ꯫ ꯂꯩꯔꯅꯤ ꯈꯔ ꯂꯩꯕꯅꯦ꯫
ꯑꯗꯨ ꯅꯪ ꯑꯦꯛꯖꯥꯝꯗꯤ ꯀꯃꯥꯏꯅ ꯇꯧꯔꯕ ꯅꯨꯡꯉꯥꯏꯕ꯭ꯔꯥ ꯃꯥꯏ ꯈꯣꯠꯂꯦ꯫
ꯑꯦꯛꯖꯥꯒꯤꯗꯤ ꯈꯪꯗꯦꯗ ꯑꯗꯨꯝ ꯏꯕ ꯌꯥꯕ ꯑꯗꯨꯝ ꯏꯕꯤꯒ꯭ꯔꯕꯅꯤ꯫ ꯐꯪꯕ ꯐ‌ꯪ ꯐꯪꯗꯕ ꯑꯗꯨꯗꯤ ꯏꯁꯣꯔꯅ ꯈꯪꯒꯅꯤ ꯑꯩꯗꯤ ꯈꯪꯗ꯭ꯔꯦ꯫
ꯑꯥ ꯃꯥꯏ ꯄꯥꯛꯒꯅꯤꯗ ꯗꯣꯟ ꯋꯥꯔꯤ꯫ ꯑꯗꯨꯒꯤꯗꯤ꯫
ꯐꯖꯅ ꯂꯥꯏꯈꯨꯔꯨꯝꯃꯣ ꯑꯗꯨꯒ ꯐꯪꯒꯅꯤ ꯍꯥꯏꯕꯗꯣ꯫ ꯅꯣꯏ ꯅꯃꯥꯟꯅꯕꯁꯤꯡꯗꯤ꯫ ꯊꯥꯕ ꯌꯥꯎꯕ ꯅꯠꯇ꯭ꯔꯣ꯫
ꯏꯃꯥꯟꯅꯕꯁꯤꯡꯗꯤ꯫ ꯑꯃ ꯑꯅꯤ ꯈꯛꯇꯅꯤꯗ ꯃꯣꯏ ꯂꯣꯏꯅ ꯀꯩ ꯀꯩꯅꯣ ꯃꯣꯏ ꯆꯠꯄ ꯌꯥꯕ ꯂꯥꯏꯟ ꯂꯣꯏ ꯆꯠꯊꯣꯛꯈ꯭ꯔꯦ꯫
ꯎꯝ꯫
ꯑꯩ ꯈꯛꯇ ꯂꯦꯝꯍꯧꯔꯦ꯫
ꯅꯪꯁ‌ꯦ ꯑꯦꯛꯖꯥꯝ ꯑꯁꯤ꯫ ꯊꯣꯛꯑꯗꯤ ꯀꯩꯅꯣ ꯇꯧꯅꯤꯗ ꯆꯠꯂꯅꯤꯅ ꯃꯤ ꯃꯤꯒꯤ꯫ ꯂꯥꯏ ꯇ‌ꯣꯉꯥꯟꯕꯅꯤꯅ꯫
ꯎꯝ ꯅꯪꯕꯨꯗꯤ ꯀꯩ ꯊꯕꯛ ꯇꯧꯒꯦ꯫
ꯑꯩꯔꯣ ꯌꯨꯝꯗ ꯃꯄꯨ ꯁꯥꯔꯤꯅꯤꯅꯦ ꯑꯩꯗꯤ ꯀꯔꯤꯔꯣ꯫ ꯌꯨꯝꯗꯥ ꯕꯣꯁꯅꯦ꯫
ꯍꯥꯎꯁ ꯋꯥꯏꯐ ꯔꯣ꯫
ꯅꯠꯇꯦ ꯍ‌ꯦ ꯍꯥꯎꯁ ꯋꯥꯏꯐꯗꯤ ꯅꯠꯇꯔꯤꯌꯦ꯫ ꯑꯩ ꯌꯨꯝꯒꯤ ꯎꯝ ꯒꯦꯠꯀꯤꯄꯔ꯫
ꯀꯦꯌꯥꯔ ꯇꯦꯀꯔꯒꯨꯝꯕꯔꯣ꯫
ꯍ‌ꯣꯏ ꯀꯦꯌꯔ ꯇꯦꯀꯔꯁꯨ ꯍꯥꯏꯕ ꯌꯥꯔꯦ ꯍꯣꯏ꯫
ꯐꯩꯅꯦ ꯀꯩꯅꯣ꯫
ꯁꯤꯅ ꯅꯨꯡꯉꯥꯏꯔꯦ ꯑꯩꯈꯣꯏꯗꯤ꯫ ꯀꯩꯏꯝꯗ ꯑꯁ ꯂꯣꯏꯔ‌ꯦꯁ ꯀꯥꯡ ꯂꯩꯇ꯭ꯔꯣ ꯅꯪꯒꯤ ꯅꯌꯨꯝꯗꯗꯤ ꯅꯣꯏ ꯅꯣꯏ ꯅꯐꯝꯗꯗꯤ꯫
ꯑꯁ ꯀꯥꯡ ꯌꯥꯝꯃ ꯑꯩ ꯑꯩꯁꯨ ꯆꯠꯊꯣꯛ ꯆꯠꯁꯤꯟ ꯇꯧꯔ ꯂꯩꯕꯅꯦ꯫ ꯃꯐꯝ ꯑꯃꯗ ꯂꯦꯞꯕꯗꯤ ꯑꯗꯨꯝ ꯀꯥꯡꯅ ꯑꯩ ꯄꯨꯔꯅꯤ ꯏꯁꯥꯒ ꯄꯥꯒ ꯄꯥꯕꯅꯦ꯫
ꯅꯪ ꯄꯥꯕ꯭ꯔꯣ ꯍꯥꯏꯖꯦ꯫
ꯑꯥꯎ ꯑꯁ꯫ ꯐꯥꯒꯤ ꯅꯠꯇꯦꯍꯦ ꯍꯟꯗꯛ ꯍꯟꯗꯛꯅ ꯈꯤꯇꯪ ꯅꯣꯏꯈꯠꯄꯅꯤꯗ꯫ ꯊꯥꯏꯅꯗꯤ ꯑꯩꯁꯤ ꯌꯥꯗꯝꯅꯤ꯫
ꯅ ꯈꯔ ꯆꯥꯁꯤꯜꯂꯨꯀꯣ ꯆꯥꯛꯇꯣ ꯃꯌꯥꯝ ꯃꯌꯥꯝ ꯆꯥꯎꯋꯣ ꯍꯛꯆꯥꯡ ꯐꯅꯤꯡꯉꯥꯏ꯫ ꯅꯨꯄꯥꯗꯤ ꯈꯔ
ꯆꯥꯛ ꯆꯥꯔꯁꯨ
ꯑ‌ꯣꯅꯦ ꯀꯔꯤ
ꯆꯥꯛ ꯅꯣꯏꯈꯠꯇꯔꯦ ꯎꯝ ꯆꯥꯏꯌꯦ꯫ ꯑꯨꯄꯥꯏ ꯂꯩꯇꯔꯦ꯫ ꯅꯪꯗꯤ ꯅꯣꯏꯕ꯭ꯔꯣ꯫
ꯑꯩꯔꯣ ꯑꯁ ꯌꯥꯝ ꯗꯃꯥꯅ ꯅꯣꯏꯕꯅꯦ꯫ ꯕꯣꯔꯕꯣꯔ ꯆꯥꯛꯀꯁꯦ ꯕꯣꯔꯥ ꯕꯣꯔꯥ ꯆꯥꯔꯒꯀꯣ꯫ ꯌꯥꯝ ꯌꯥꯝ ꯅꯣꯏꯕꯅꯦ ꯑꯩ꯫ ꯁꯛꯁꯨ ꯐꯖꯕꯅꯦ
ꯊꯖꯅꯤꯉꯥꯏꯗꯤ ꯋꯥꯏꯗ ꯅꯪ ꯈꯨꯍꯥꯏꯁꯤ꯫
ꯎ
ꯅꯪꯅ ꯅꯣꯛꯏꯁꯦ ꯃꯔꯝ ꯑꯃꯗꯤ ꯂꯩꯕꯩ ꯑꯣꯏꯔꯅꯤꯅꯦ꯫
ꯐꯖ ꯐꯖ ꯃꯆꯦꯒꯨꯝꯅ ꯐꯖꯕꯤ ꯂꯩꯔꯝꯃꯣꯏꯍꯦ꯫ ꯐꯥꯖꯕꯅꯤ ꯍꯦ꯫
ꯐꯥꯔꯦ ꯀꯩꯏꯅꯣ꯫ ꯀꯥꯡ ꯆꯤꯛꯄꯥꯅ ꯂꯣꯏꯔꯦ
ꯑꯩꯅ ꯑꯩ ꯌꯥꯔꯦꯍꯦ ꯐꯔꯦꯀꯣ ꯐꯔꯦꯀꯣ ꯑꯗꯨꯗꯤꯀꯣ
ꯑꯣ ꯐꯔꯦ ꯐꯔꯦ
ꯑꯩꯌꯥ ꯀꯥꯡ ꯆꯤꯛꯄꯅ ꯂꯣꯏꯔꯦ ꯌꯥꯗ꯭ꯔꯦ